ꯍꯜꯂꯣ꯫
ꯇꯥꯔꯕꯣ꯫
ꯇꯥꯔꯦ ꯇꯥꯔꯦ꯫
ꯀꯩ ꯅꯣꯕꯦꯜ ꯃꯃꯤꯡꯑꯕ ꯍꯧꯖꯤꯛꯀꯤꯗꯣ꯫
ꯑꯦꯀꯣꯇꯥꯔꯗꯣ꯫
ꯎ ꯔꯥꯏꯇ꯭ꯔ ꯀꯅꯥꯅꯣ꯫
ꯑꯔꯥꯖꯦ ꯃꯥꯁ ꯀꯤꯗꯣ꯫
ꯈꯪꯗꯦ꯫
ꯑꯦꯃꯥꯀ꯭ꯔꯁ ꯁꯤꯟꯁꯤꯇꯤꯗꯨꯗꯤ ꯈꯪꯗ꯭ꯔꯥ꯫
ꯈꯪꯗꯦꯗꯨꯁꯨ꯫ ꯈꯪꯗꯦ ꯑꯩ ꯑꯅꯧꯕ ꯈꯔ ꯄ ꯅꯪꯅ ꯌꯥꯝꯅ ꯊꯤꯅ ꯅꯨꯡꯉꯥꯏꯈꯤ ꯍꯥꯏꯕꯗꯣ ꯑꯗꯨ ꯑꯗꯨ ꯈꯔ ꯍꯥꯏꯔꯝꯃꯨꯅꯦ ꯑꯩ ꯄꯥꯒꯦ
ꯏꯠ ꯑꯦꯟꯁꯕꯤꯠ ꯑꯁ
ꯑ ꯑꯗꯨꯗꯤ ꯃꯌꯥꯝ ꯌꯥꯝ ꯀꯃꯟ ꯑꯣꯏꯔꯦ ꯑꯗꯨꯗꯤ ꯑꯗꯣ ꯑꯗꯨ ꯀꯩꯁꯨ ꯑꯗꯨꯗꯣ ꯑꯩꯒꯤ ꯑꯣꯏꯅꯗꯤ ꯈꯪꯗꯦ ꯀꯨꯂꯦꯟ ꯍꯣꯕꯔꯁꯦ ꯑꯩꯒꯤ ꯑꯣꯏꯅꯗꯤ ꯈꯤꯇꯪ ꯈꯪꯗꯦ ꯑꯩ ꯄꯥꯝꯕ ꯑꯣꯏꯗꯣꯏꯉꯣ ꯈꯤꯇꯪ ꯆꯥꯅ ꯈꯤꯇꯪ ꯆꯥꯟꯅꯗꯕ ꯍꯥꯏꯗꯣꯏꯔꯥ ꯀꯩꯅꯣ ꯈꯪꯗꯦ
ꯎꯝ ꯎꯝ ꯎꯝ
ꯌꯥꯝ ꯅꯨꯡꯉꯥꯏꯕꯗꯤ ꯀꯩꯁꯨ ꯑꯣꯏꯗꯦ ꯑꯗꯣ ꯄꯥꯕꯕꯨꯗꯤ ꯑꯗꯨꯝ ꯌꯥꯏꯑꯦꯕ
ꯀꯩꯅꯣꯗꯤ ꯀ꯭ꯔꯨꯋꯦꯜ ꯄ꯭ꯤꯟꯁꯇ
ꯑꯥ ꯑꯗꯨꯗꯤ ꯄꯥꯔꯦ ꯑꯗꯨꯗꯤ ꯑꯗꯨꯗꯤ
ꯑꯗꯨ ꯇ ꯑ ꯑ ꯑ ꯑ ꯀꯩꯕꯗꯥꯥ ꯁꯇꯥꯏꯂꯤꯟ ꯄꯦꯁꯦꯟ ꯇꯧ ꯑꯣ ꯑꯝꯇꯥ ꯄꯥꯎ
ꯑꯗꯨ ꯄꯥꯔꯦ ꯑꯗꯨ ꯄꯥꯔꯦ ꯇꯨ ꯊꯥꯎꯖꯟ ꯀꯌꯥꯗꯅꯣ ꯄꯥꯕꯅꯦꯕ ꯑꯗꯨꯗꯣ ꯑꯗꯨꯗꯣ ꯑꯩꯗꯣ ꯄꯤꯗꯦꯕꯇ ꯀꯣꯏꯊꯤ ꯊꯤꯔꯤꯅꯦ ꯑꯃ ꯂꯥꯏꯔꯤꯛꯇꯣ ꯑꯗꯨꯒꯤ ꯃꯇꯝꯗꯨꯗ ꯑꯩꯗꯣ ꯄꯩꯁꯥꯁꯨ ꯂꯩꯇꯕ ꯌꯥꯝꯁꯨ ꯄꯥꯅꯤꯡꯕ ꯑꯩꯁꯦ ꯑꯗꯨꯒ ꯀꯣꯏꯊꯤ ꯊꯤꯔꯦ ꯇꯦꯂꯦꯒ꯭ꯔꯥꯝꯗ ꯗꯒꯤ ꯑꯗꯨꯒ ꯐꯪꯉꯦ ꯑꯗꯨꯒ ꯄꯦꯁꯇꯨꯁꯨ ꯀꯩꯁꯨ ꯌꯥꯝ ꯀꯟ ꯌꯥꯝꯕ ꯑꯣꯏꯗꯦꯗꯅ ꯑꯗꯨꯗꯣ ꯑꯗꯨꯒ ꯇ꯭ꯋꯁꯇꯣ ꯑꯃ ꯀꯥꯏꯅꯒ ꯇꯧꯕ ꯑꯣꯏꯕꯅꯦꯕ ꯅꯨꯡꯉꯥꯏꯁꯤꯕꯒꯥꯏ ꯑꯗꯨ ꯅꯨꯡꯉꯥꯏꯇ꯭ꯔꯥ ꯑꯗꯨꯃꯥꯏꯅ ꯇꯨꯋꯤꯁ ꯇꯧꯕꯗꯨꯗ ꯅꯨꯡꯉꯥꯏꯕ ꯑꯃ ꯑꯗꯨꯗꯗꯤ ꯅꯨꯡꯉꯥꯏꯔ ꯍꯥꯏꯁꯦ
ꯑꯗꯣꯝꯗꯤ ꯌꯥꯝ ꯅꯨꯡꯉꯥꯏ ꯑꯩꯁꯨ ꯌꯥꯅꯤꯡꯉꯦ ꯍꯣꯏ ꯀꯩꯅꯣ ꯍꯥꯏꯁꯦꯅ ꯑꯃ ꯁꯨꯃꯥꯏꯅ ꯋꯥꯔꯤꯁꯦ ꯁꯨꯃꯥꯏꯅ ꯑꯃ ꯐ꯭ꯂꯣꯗ ꯆꯠꯂꯒ ꯁꯤ ꯑꯣꯏꯔꯛꯑꯅꯤ ꯀꯥꯏꯅ ꯈꯪꯕꯗꯣ ꯈꯤꯇꯪ ꯈꯪꯕ ꯉꯝꯕꯗꯨꯗꯤ ꯇꯟꯗ꯭ꯔꯥ ꯑꯃ ꯏꯊꯥ ꯊꯥꯖꯗꯅꯒ ꯀꯥꯏꯗꯅꯣꯝ ꯇꯧꯔꯛꯄꯗꯣ ꯑꯗꯨꯗ ꯌꯥꯝ ꯉꯥꯏꯅ ꯁꯨꯝ ꯁꯨꯛꯊꯥ ꯊꯖꯔꯗꯕꯤ ꯗ ꯑꯃ ꯈꯪꯗꯦ ꯑꯃ ꯃꯥꯒꯤ ꯅꯨꯄꯤ ꯑꯣꯏꯔꯝꯕꯗꯣ ꯀꯃꯥꯏꯅꯅꯣꯅ ꯉꯛꯄꯗꯣ ꯃꯥ ꯅꯨꯄꯥ ꯃꯁꯥꯗ ꯑꯣꯏꯔꯝꯕꯗꯣ ꯑꯗꯒꯤ ꯃꯤꯅꯣꯅ ꯑꯩ ꯎꯝ ꯀꯩꯕ ꯍꯥꯏꯔꯛꯑꯣ ꯍꯥꯏꯔꯛꯑꯣ ꯀꯥꯎꯈ꯭ꯔꯦ ꯃꯤꯅꯣꯅ ꯑꯩꯉꯣꯟꯗ ꯔꯤꯀꯃꯦꯟ ꯇꯧꯕ ꯑꯃ ꯂꯩꯕꯅꯤ ꯀꯩꯅꯣ ꯀꯔꯤ ꯀꯔꯤ ꯀꯔꯤ ꯑꯦꯀꯤꯂꯤꯁ ꯁꯝꯊꯤꯡ ꯑꯃ ꯀꯩꯅꯣꯝꯃ ꯍꯥꯏꯕꯅꯤ ꯃꯥꯅ ꯌꯥꯝ ꯅꯨꯡꯉꯥꯏꯅ ꯑꯩꯅ ꯄꯥꯈꯤꯕ ꯑꯃ
ꯑꯣ ꯕꯤꯑꯜꯗꯨꯔꯥ
ꯎꯝ ꯎꯝ ꯅꯠꯇꯦ ꯍꯣ ꯍꯣꯏ ꯕꯤꯑꯜꯒꯤꯗꯣ ꯀꯔꯤ ꯃꯃꯤꯡꯗꯣ ꯀꯥꯎꯈ꯭ꯔꯦ ꯑꯦꯀꯤꯂꯤꯁꯀ ꯑꯃ ꯀꯩꯅꯣꯃ ꯍꯣꯏ ꯍꯣꯏ ꯁꯣꯡ ꯑꯣꯐ ꯑꯀꯤꯂꯤꯁ ꯑꯗꯨꯗꯣ ꯑꯗꯨ ꯑꯗꯨ ꯄꯥꯔꯕꯣ
ꯄꯥꯔꯦ ꯄꯥꯔꯦ
ꯑꯗꯨꯁꯨ
ꯑꯗꯨ ꯑꯁ ꯍꯣꯏ ꯏꯃꯥ ꯑꯩ ꯅꯤꯡꯁꯤꯡꯉꯦ ꯑꯗꯨꯏ ꯋꯥꯔꯤꯗꯣ ꯑꯁ
ꯀꯞꯄꯁꯤ ꯀꯞꯄꯁꯤ ꯀꯞꯄꯁꯤ ꯀꯞꯄꯁꯤ ꯄꯥꯔꯒ ꯑꯁ ꯈꯨꯅꯨꯡꯁꯤꯃ
ꯑꯩꯗꯤ ꯑꯃ ꯋꯥꯔꯤꯁꯦ ꯍꯣꯏ ꯍꯣꯏ ꯑꯗꯨꯁꯨ ꯅꯨꯡꯁꯤꯕꯅꯦ ꯑꯗꯨꯒ ꯀꯩꯅꯣꯃ ꯖꯒꯥ ꯑꯃ ꯍꯧꯔꯛꯄꯗ ꯃꯥꯅ ꯗꯦꯁꯀ꯭ꯔꯥꯏꯞ ꯇꯧꯕ ꯑꯃ ꯌꯥꯎꯕꯅꯤ ꯑꯗꯨꯒꯤ ꯈꯨꯗꯧꯗꯣ ꯑꯃ ꯌꯥꯝ ꯆꯥꯛꯄ ꯑꯃ ꯌꯥꯎꯋꯦꯕ ꯌꯥꯝ ꯅꯨꯡꯁꯤꯅ ꯇꯧꯕ ꯑꯃ ꯌꯥꯎꯕꯅꯤꯅꯦ ꯄꯥꯠ ꯈꯤꯕ ꯀꯨꯏꯕꯩ ꯀꯥꯎꯕꯨ ꯀꯥꯎꯒꯔꯦ
ꯑꯩꯁꯨ ꯄꯥꯈꯤꯕ ꯀꯨꯏꯕꯩ ꯀꯥꯎꯗꯤ ꯀꯥꯎꯔꯦ
ꯎꯝ ꯑꯗꯒꯤ
ꯀꯔꯤ ꯀꯔꯤꯔꯥ ꯂꯩꯕꯁꯦ ꯎꯝ
ꯑꯥ ꯐ꯭ꯔꯦꯟꯁꯀꯣꯐ ꯀꯥ ꯄꯥꯕ꯭ꯔꯥ ꯄꯥꯗꯕ꯭ꯔꯥ ꯃꯥꯒꯤ ꯑꯃ ꯌꯥꯝ ꯐꯥꯎꯕ ꯑꯃ ꯑꯃ ꯃꯦꯇꯥꯃꯥꯔꯐꯦꯁꯤꯁꯇꯣ ꯈꯪꯗꯕ꯭ꯔꯥ ꯑꯃ ꯀꯣꯀ꯭ꯔꯣꯁ ꯑꯣꯟꯕꯒꯤ ꯑꯃ ꯂꯩꯕꯅꯦ ꯌꯥꯝꯅ ꯁꯣꯔꯠ ꯑꯣꯏꯕꯅꯦ ꯑꯗꯨ ꯌꯥꯝ ꯑꯗꯨꯗꯣ ꯑꯝꯇ ꯄꯥꯎꯅꯦ ꯌꯥꯝꯅ ꯇꯦꯟꯕꯅꯦꯕ ꯇꯦꯜꯂꯒ ꯑꯗꯨꯗꯣ ꯑꯃꯨꯛ ꯃꯦꯇꯥꯃꯔꯐꯦꯁꯤꯁ ꯑꯗꯨꯗ ꯑꯩꯉꯣꯟꯗ ꯄꯤ ꯗꯤ ꯑꯦꯐꯄꯨ ꯂꯩꯈꯤꯕꯔ꯭ ꯀꯩꯅꯣꯝ ꯇꯧꯕꯅꯦ ꯑꯩ ꯂꯥꯏꯔꯤꯛꯇꯤ ꯂꯩꯕꯅꯦꯕ ꯑꯗꯨꯗꯣ ꯅꯨꯡꯉꯥꯏꯕ ꯅꯦ ꯇꯦꯜꯂꯒ ꯑꯃ ꯀꯩꯅꯣ ꯇꯧꯔꯤꯁꯤꯕꯣꯅ ꯑꯃ ꯈꯤꯇꯪ ꯑꯗꯨꯃꯥꯏꯅ ꯑꯣꯏꯕꯅꯦ ꯑꯗꯒꯤ
ꯑꯩꯅꯦ ꯑꯗꯨꯃꯛꯅꯦ ꯄꯥꯝꯃꯤꯁꯦ ꯑꯗꯨ ꯀꯩꯅꯣꯝ ꯄꯥꯔꯕ ꯀꯥꯏꯠ ꯔꯟꯅꯔ
ꯈꯪꯉꯦꯅ ꯑ ꯈꯥꯏꯠꯂꯦꯅ ꯄꯥꯥꯏ ꯍ ꯑꯗꯨ ꯌꯥꯝꯅꯣꯏ ꯁꯤꯕꯅꯦ ꯑꯗꯨꯗꯣ ꯀꯩꯕ ꯐꯣꯔ ꯌꯨ ꯑ ꯊꯥꯎꯖꯟ ꯇꯥꯏꯝꯁ ꯍꯥꯏꯕ꯭ꯔꯥ ꯀꯩ ꯑꯗꯨ ꯍꯦꯟ ꯁꯥ ꯊꯤꯕꯅ ꯀꯩꯅꯣ
ꯀꯔꯤꯕ ꯀꯩꯅꯣ ꯑꯃ ꯂꯩꯕꯅꯤ
ꯁꯄ꯭ꯂꯦꯟꯗꯤꯠ ꯁꯟ ꯍꯥꯏꯕ꯭ꯔꯥ ꯑꯗꯨꯗꯔ
ꯑꯣ ꯑꯣ ꯑꯣ ꯃꯥꯅꯦ ꯃꯥꯅꯦ ꯃꯥꯅꯦ ꯑꯗꯨ
ꯑꯃ ꯀꯩꯅꯣꯒꯤꯗꯣ ꯑꯃ ꯑꯩꯅ ꯅꯥ ꯑꯃ ꯀꯣꯠ ꯀꯣꯇꯦꯁꯟ ꯌꯥꯝ ꯐꯖꯕ ꯑꯃ ꯗꯣꯛꯇꯔꯅ ꯂꯥꯏꯌꯦꯡꯕ ꯉꯝꯗꯕꯅꯤ ꯑꯩꯅ ꯅꯥꯏꯌꯦꯁꯦ ꯍꯥꯏꯕ꯭ꯔꯥ ꯁꯝꯊꯤꯡ ꯑꯗꯨꯃꯥꯏꯅ ꯑꯃ ꯌꯥꯎꯕꯗꯨ ꯅꯠꯇ꯭ꯔꯥ
ꯑꯗꯨꯗꯤ ꯅꯤꯡꯖꯪꯗ꯭ꯔꯦꯕ ꯀꯥꯎꯃꯟꯕꯒꯤ ꯑꯗꯨꯒ ꯑꯩꯅ ꯑꯃ ꯍꯥꯏꯔꯤꯁ ꯑꯗꯨꯅ ꯑꯃꯣ ꯃꯣꯏ ꯋꯥꯔꯤꯗꯣ ꯄꯥꯗ꯭ꯔꯤꯕ ꯄꯥꯔꯕ
ꯀꯔꯝꯕ ꯃꯥ ꯀꯥꯏꯕꯔꯤꯅꯔꯒꯤ ꯔꯥꯏꯇꯔ ꯃꯥꯅ ꯏꯕ꯭ꯔꯕ
ꯍꫭ ꯍꯣ ꯍꯣꯏ
ꯏꯁꯄ꯭ꯂꯦꯟꯗꯤ ꯁꯥꯟꯅ ꯍꯥꯏꯕꯤꯗꯨꯔꯕ
ꯊꯥꯎꯖꯟ ꯑꯣꯐ ꯁꯄ꯭ꯂꯦꯟꯗꯦꯠ ꯁꯟꯁꯇꯣ ꯍꯣ ꯍꯣ ꯍꯣ ꯃꯥꯅꯦ
ꯍꯣꯏ ꯑꯗꯨꯗꯣ ꯑꯣꯏꯔꯝꯅꯤ ꯑꯩꯅ ꯑꯗꯨ ꯄꯥꯈ꯭ꯔꯕꯅꯦ ꯑꯦ ꯑꯃ ꯀꯩꯅꯣ ꯑꯐꯒꯥꯅꯤꯁꯇꯥꯟꯒꯤꯔꯥ ꯀꯩꯅꯣꯃ ꯑꯣꯏꯕꯗꯣ ꯍꯣꯏ ꯍꯣꯏ ꯍꯣꯏ ꯍꯣꯏ ꯍꯣꯏ
ꯑꯁ ꯄꯦꯖ ꯈꯨꯗꯤꯡꯒꯤ ꯐꯥꯛꯄ ꯈꯨꯗꯤꯡꯒꯤ ꯑꯁ ꯊꯝꯃꯣꯏ ꯀꯥꯏꯕ ꯃꯌꯥꯝꯗꯣ
ꯑꯗꯒꯤ ꯀꯩ ꯀꯩ ꯂꯩꯒꯦ ꯅꯨꯡꯉꯥꯏ ꯅꯨꯡꯉꯥꯏꯕ ꯑꯃ ꯂꯩꯈꯤꯕꯅꯤꯅꯦ
ꯂꯩꯈꯤꯕꯅꯤ ꯑꯩꯅ ꯌꯥꯏ ꯑꯃ
ꯍꯧꯖꯤꯛꯇꯤ ꯈꯪꯗ꯭ꯔꯦ ꯍꯧꯖꯤꯛꯇꯤ ꯑꯃ ꯀꯩ ꯁꯨꯃꯥꯏꯅ ꯑꯦ ꯑꯥ ꯁꯤꯁꯦ ꯌꯥꯝ ꯄꯥꯅꯤ ꯍꯥꯗꯋꯥꯏ ꯊꯣꯛ ꯊꯨꯞ ꯇꯤ ꯊꯣꯛꯇ꯭ꯔꯦ
ꯏ ꯀꯝꯕ
ꯍꯧꯖꯤꯛꯁꯦ ꯑꯃ ꯍꯧꯖꯤꯛ ꯍꯧꯖꯤꯛꯅꯦ ꯑꯩ ꯁꯤ ꯄꯥꯅꯤꯡꯉꯦꯒ ꯍꯥꯏꯕꯗꯣ ꯑꯝꯇ ꯂꯩꯇ꯭ꯔꯦ ꯍꯥꯏꯕ ꯍꯧꯖꯤꯛꯁꯦ ꯑꯩꯅ ꯃꯤꯅ ꯔꯤꯀꯃꯦꯟꯒꯨꯝꯕ ꯇꯧꯔꯛꯑ ꯄꯥꯕꯗꯣ
ꯑꯩꯁꯨꯅꯦ ꯑꯩꯁꯨꯅꯦ ꯃꯇꯝ ꯑꯣꯏꯅ ꯂꯩꯇꯕꯩ ꯇꯥꯏꯦꯞꯇ
ꯍꯣꯏ ꯍꯣꯏ
ꯑꯗꯨꯅꯦ ꯍꯥꯏꯁꯦ
ꯎꯝ ꯀꯩꯕ ꯑꯣ ꯀꯩꯅꯣ ꯄꯥꯔꯕ ꯀꯔꯤ ꯑꯃ ꯃꯅꯤꯄꯨꯔꯒꯤ ꯑꯃ ꯎꯝ ꯕꯣꯔ ꯁꯥꯍꯦꯕ ꯑꯣꯡꯕꯤꯁꯅꯥꯇꯣꯝꯕꯤꯗꯣ ꯄꯥꯔꯕ
ꯑꯣ ꯑꯣ ꯑꯗꯨ ꯁꯤ ꯄꯥꯗ꯭ꯔꯤ ꯑꯩ ꯍꯧꯖꯤꯛꯁꯨ ꯄꯥꯗ꯭ꯔꯤ ꯄꯥꯅꯤꯡꯉ ꯄꯥꯅꯤꯡꯉ ꯂꯩꯕꯅꯦ ꯍꯥꯏꯕ
ꯄꯥꯕ ꯑꯃ ꯃꯅꯤꯄꯨꯔꯤ ꯚꯔꯖꯟꯗ ꯑꯣꯏꯔꯁꯨ ꯑꯗꯨꯒ ꯀꯩꯅꯣꯗꯣ ꯗ ꯄꯣꯂꯤꯇꯤꯀꯦꯜ ꯑꯦꯖꯦꯟꯠ ꯑꯦꯟ ꯀꯩꯅꯣꯃ ꯍꯥꯏꯕꯅꯤꯅꯦ ꯑꯗꯨꯃꯥꯏ ꯑꯃ ꯍꯥꯏꯕꯅꯦ ꯃꯆꯥꯅꯨꯄꯥꯅ ꯏꯊꯣꯛꯄꯅꯦꯕ ꯑꯗꯣ ꯑꯩ ꯏꯪꯂꯤꯁꯀꯤꯗ ꯑꯣꯏꯅ ꯄꯥꯕꯅꯦꯕ ꯑꯗꯨꯒꯅꯦ ꯑꯩꯁꯦ ꯑꯍꯤꯡꯁꯤꯗ ꯄꯥꯕ ꯂꯣꯏꯔꯕ ꯑꯗꯨꯒ ꯑꯍꯤꯡꯁꯤꯗ ꯄꯥꯕ ꯂꯣꯏꯕꯁꯤꯗ ꯑꯃ ꯄꯨꯛꯅꯤꯡꯁꯦ ꯅꯨꯡꯁꯤꯔꯒ ꯀꯞꯄꯣꯁꯨ ꯌꯥꯗꯕꯤ ꯑꯃ ꯂꯥꯏꯔꯤꯛꯁꯦ ꯁꯨꯃꯥꯏꯅ ꯀꯣꯜꯂꯒ ꯀꯩꯅꯣꯝꯃ ꯐꯥꯎꯕ ꯑꯃ ꯍꯣꯔ ꯂꯩꯕꯗꯣ ꯊꯃꯣꯏ ꯃꯅꯨꯡꯗ ꯍꯣꯔ ꯂꯩꯕꯗꯣ ꯑꯗꯨꯒ ꯏꯁꯩ ꯑꯃ ꯑꯃ ꯁꯝ ꯂꯥꯡ ꯈꯣꯝꯒꯠꯂꯕꯤꯅꯤ ꯑꯩꯁꯦꯅ ꯇꯧꯕꯗꯣ ꯑꯗꯨꯗ ꯑꯗꯨꯝ ꯇꯥꯗꯣꯏꯅꯦꯕ ꯈꯪꯕ ꯍꯞꯇꯥ ꯑꯅꯤ ꯃꯨꯛ ꯑꯗꯨꯗ ꯑꯗꯨꯝ ꯑꯩꯁꯦ ꯉꯥꯎꯔꯒ ꯂꯩꯔꯕ ꯈꯪꯕ꯭ꯔꯥ ꯌꯥꯝ ꯅꯨꯡꯁꯤꯕꯅꯦ ꯑꯗꯨꯗꯣ
ꯄꯥꯗꯤꯄꯥꯒꯤꯅꯤ ꯑꯩ ꯅꯣꯡ ꯃꯅꯠꯇ꯭ꯔ ꯅꯣꯡꯃꯗꯤ ꯀꯔꯥꯏꯗꯒꯤ
ꯑꯗꯨꯗꯣ ꯑꯝꯇ ꯄ ꯑꯗꯨꯗ ꯌꯥꯝ ꯅꯨꯡꯉꯥꯏꯕꯅꯦ ꯑꯗꯨꯗꯣ ꯑꯗꯨꯒ ꯑꯇꯩꯗꯤ ꯀꯩꯁꯨ ꯃꯅꯤꯄꯨꯔꯒꯤ ꯈꯪꯗ꯭ꯌꯦ ꯑꯗꯣ
ꯑꯩꯅ ꯃꯅꯤꯄꯨꯔꯒꯤꯗꯤ ꯄꯥꯛꯈꯪꯗꯦꯌꯦ
ꯍꯣꯏ ꯄꯥꯕ ꯑꯣꯏꯗꯦ ꯀꯩꯁꯨ ꯑꯃ ꯔꯤꯇꯥ ꯁꯚꯦꯟꯇꯤꯁ ꯍꯥꯏꯕ꯭ꯔꯥ ꯑꯗꯨꯃꯗꯤ ꯃꯆꯥ ꯄꯤꯛꯇ꯭ꯔꯨ ꯑꯃ ꯂꯩꯕꯗꯣ
ꯈꯪꯗꯦ ꯑꯗꯨꯨꯁꯨ
ꯀꯅꯥꯅꯣꯝꯅ ꯏꯕꯅꯤꯅꯦ ꯅꯨꯄꯥ ꯑꯃꯅ ꯀꯥꯎꯔꯦ ꯑꯗꯨ ꯃꯆꯥꯗꯨꯃꯗꯤ ꯍꯣꯏ ꯊꯥꯏꯅꯒꯤ ꯍꯥꯏꯐꯦꯠ ꯑꯗꯨ ꯀꯩꯁꯨ ꯌꯥꯝꯅ ꯑꯗꯨꯗꯤ ꯋꯥꯔꯤ ꯑꯣꯏ ꯀꯩ ꯑꯣꯏ ꯑꯗꯨꯗꯤ ꯀꯩꯁꯨ ꯑꯗꯨ ꯃꯉꯥꯏꯔꯦ ꯑꯗꯨꯗꯤ ꯀꯩꯁꯨ ꯄꯥꯗ꯭ꯔꯤ ꯃꯅꯤꯄꯨꯔꯒꯤꯗꯤ
ꯑꯩꯁꯨꯅꯦ ꯀꯩꯝ ꯐꯖꯅ ꯈꯪꯗꯦ ꯍꯥꯏꯕ
ꯍꯣꯏ ꯑꯗꯨ ꯐꯖꯕꯒꯨꯝꯕꯗꯤ ꯂꯩꯗꯤ ꯂꯩꯔꯝꯒꯅꯤꯕ
ꯂꯩꯔꯝꯅꯤ ꯑꯩꯈꯣꯏꯅ ꯄꯥꯗꯕꯩꯅꯦ ꯈꯪꯗ꯭ꯔꯤꯁꯦ
ꯑꯗꯨꯅꯤ
ꯑꯜꯕꯔꯠꯀꯤ ꯃꯁꯇꯣ ꯈꯪꯕ꯭ꯔꯥ ꯑꯃ ꯌꯥꯝꯅ ꯑꯗꯨꯁꯨ ꯈꯪ ꯑꯃ ꯑꯥꯎꯠꯁꯥꯏꯗꯔ ꯍꯥꯏꯅ ꯃꯥꯒꯤ ꯑꯃ ꯂꯩꯕꯅꯦ ꯑꯃ ꯅꯪꯗꯣ ꯈꯪꯗꯤ ꯈꯪꯉꯝꯅꯤꯕ ꯔꯤꯜꯁꯀꯨꯝꯕꯗ ꯎꯕꯗ ꯑꯗꯨꯒ ꯑꯣ ꯁꯤ ꯑꯣꯏꯔꯦꯅ ꯑꯗꯨꯒꯤ ꯋꯥꯔꯤꯗꯨꯁꯨ ꯅꯨꯡꯉꯥꯏꯕ ꯑꯥꯎꯠꯁꯥꯏꯗꯔꯅ ꯌꯥꯝ ꯑꯦꯕꯖꯔꯞ ꯑꯣꯏꯔꯒ ꯀꯩꯅꯣ ꯑꯣ ꯁꯨꯃꯥꯏꯅ ꯇꯧꯕ꯭ꯔꯣ ꯋꯥꯔꯤꯁꯦꯒ ꯍꯥꯏꯕ ꯑꯗꯨꯁꯨ ꯅꯪ ꯄꯥꯝꯅꯤ ꯈꯜꯂꯦ ꯍꯧꯖꯤꯛꯀꯤ ꯃꯦꯗꯥꯃꯔꯐꯦꯁꯤꯁꯇꯣ ꯄꯥꯝꯃꯗꯤ ꯑꯗꯨꯗꯣ ꯄꯥꯝꯗꯣꯏꯅꯦ ꯑꯗꯨꯁꯨ ꯇꯦꯟꯕꯅꯦ ꯇꯁꯨ ꯄꯥꯎꯑꯣ
ꯄꯥꯒꯦ ꯀꯣꯟꯅꯥ
ꯀꯣꯟꯅ ꯑꯁꯦꯡꯕꯒꯤ ꯍꯧꯖꯤꯛ ꯄꯥꯔꯁꯨꯅꯦ ꯍꯧꯖꯤꯛ ꯄꯥ ꯇꯥꯔꯒꯁꯨ ꯀꯩꯁꯨ ꯅꯨꯡꯉꯥꯏꯕ ꯑꯗꯨꯝ ꯄꯥꯅꯤꯡꯅ ꯄꯥꯗꯗꯤ ꯐꯪꯗꯕꯅꯦ ꯍꯥꯏꯕ ꯄꯥꯁꯜꯂꯨꯔꯒ ꯅꯨꯡꯉꯥꯏꯕ ꯅꯨꯡꯉꯥꯏ ꯑꯩ ꯍꯧꯖꯤꯛ ꯐꯅ ꯌꯥꯝ ꯂꯦꯞꯄꯦ꯫
ꯑꯗꯨꯅꯦ ꯑꯣ ꯃꯥꯥꯟꯍꯥꯒꯨꯝꯕ ꯑꯗꯒꯤ ꯑꯣꯏꯅ ꯄꯥꯔꯤ ꯍꯧꯖꯤꯛꯇꯤ ꯖꯔ ꯂꯥꯎ ꯆꯤꯡꯈꯠ ꯌꯥꯕꯅꯦ꯫
ꯑꯗꯨꯗꯅꯦ ꯑꯩꯅ ꯊꯥꯏꯅ ꯎꯝ ꯑꯃ ꯄꯥꯈꯤꯕ ꯈꯔ ꯀꯨꯏꯔꯦ ꯅꯥꯔꯤꯀꯥꯟꯗ ꯀꯩꯝ ꯇꯧꯅꯤꯡꯉꯥꯏ ꯂꯩꯇꯕꯩ ꯄꯥꯈꯤꯕ ꯑꯃ ꯌꯥꯝꯅ ꯋꯥꯔꯤꯗꯣ ꯑꯗꯨꯝ ꯑꯞꯂꯣꯗ ꯇꯧꯔꯛꯈꯤꯗ꯭ꯔꯦꯕ꯫ ꯋꯥꯟ ꯍꯟꯗ꯭ꯔꯦꯗꯀ ꯁꯝꯊꯤꯡ ꯌꯧꯈ꯭ꯔꯒ ꯌꯥꯝ ꯐꯖꯕꯗꯤ ꯑꯣꯏꯔꯒ ꯑꯗꯨꯝ ꯀꯩ ꯇꯧꯈ꯭ꯔꯝꯅꯣ ꯈꯪꯗꯦ ꯫ ꯑꯗꯩ ꯑꯩꯁꯦ ꯑꯝ ꯋꯥꯔꯤꯗꯣ ꯑꯁ ꯀꯨꯏꯃꯟꯕꯩ ꯀꯥꯎꯁꯨ ꯀꯥꯎꯔꯦꯅꯦ ꯑꯃ ꯃꯥꯗꯣ ꯂꯨꯍꯣꯡꯉꯒ ꯃꯥꯗꯣ ꯗꯤꯁꯑꯦꯕꯜ ꯄꯔꯁꯟ ꯑꯝꯗ ꯍꯣꯡꯉꯒ ꯑꯁꯦꯡꯕ ꯗꯤꯁꯑꯦꯕꯜ ꯑꯣꯏꯔꯝꯗꯕ ꯂꯨꯅ ꯇꯧꯔꯛꯄꯒꯤ ꯑꯗꯨꯃꯥꯏꯅ ꯑꯃꯗꯤ ꯑꯣꯏꯕꯅꯦꯕ ꯋꯥꯔꯤꯗꯣ꯫
ꯎꯝ ꯎꯝ ꯫
ꯎꯝ ꯃꯥꯏ
ꯅꯪꯒꯤꯁꯦ ꯀꯦꯗ꯭ꯔꯃꯥꯗ ꯊꯣꯛꯄ ꯋꯥꯔꯤ ꯃꯥꯜꯂꯦ ꯫ ꯍꯥꯏꯗꯤ ꯀꯦ ꯗ꯭ꯔꯃꯥꯗ ꯁ ꯗ꯭ꯔꯃꯥ ꯑꯣꯏꯅ ꯊꯣꯛꯈꯤꯕ꯫
ꯊꯣꯛꯇꯦ - ꯊꯣꯛꯇꯦ ꯊꯣꯛꯇꯕꯅꯦ ꯑꯗꯨꯗꯣ꯫ ꯋꯥꯔꯤꯗꯣ ꯂꯣꯏꯁꯟꯈꯤꯗꯦꯕ ꯅꯠꯇꯦ ꯅꯨꯄꯥꯁꯦ ꯑꯣꯏꯗꯣꯏꯕ꯫ ꯑꯗꯣ ꯑꯣꯏꯕ ꯁꯥꯖꯟꯅꯕ ꯑꯣꯏꯗꯣꯏꯕ ꯑꯗꯨꯒ ꯑꯁꯦꯡꯕꯒꯤ ꯅꯨꯄꯤ ꯑꯗꯨꯅꯗꯤ ꯑꯗꯨꯝ ꯑꯦꯛꯁꯄꯦꯛ ꯇꯧꯕꯗꯣ ꯑꯗꯨꯗꯣ ꯑꯗꯨꯒ ꯅꯨꯄꯥꯗꯨꯅ ꯀꯣꯟꯅ ꯍꯥꯏꯗꯣꯔꯛꯑꯀꯥꯟꯗ ꯄ꯭ꯔꯣꯇꯦꯛꯀ ꯇꯧꯔꯛꯄꯩ ꯋꯥꯔꯤꯅꯤꯅ ꯌꯥꯝ ꯐꯖ ꯌꯥꯝ ꯅꯨꯡꯁꯤꯅꯦ꯫
ꯑꯗꯨꯗꯣ ꯀꯦꯗ꯭ꯔꯥꯃꯥꯗ ꯊꯣꯛ ꯑꯦ ꯫ ꯃꯃꯤꯡꯗꯤ ꯀꯥꯎꯒꯔꯦ ꯫ ꯍꯣꯏ ꯑꯗꯨꯒ ꯗ꯭ꯔꯃꯥꯗꯨꯗꯗꯤ ꯅꯨꯄꯤꯗꯨꯅ ꯗꯤꯁꯑꯦꯕꯜ ꯑꯣꯏꯕ ꯁꯥꯔꯒ ꯅꯨꯄꯥꯗꯨꯅ ꯑꯗꯨꯝ ꯑꯦꯛꯁꯦꯞ ꯇꯧꯕꯗꯣ ꯈꯪꯕ꯭ꯔꯥ? ꯑꯗꯨꯒ ꯄ꯭ꯔꯣꯇꯦꯛ ꯇꯧꯕ ꯈꯣꯠꯄ ꯑꯗꯨꯁꯨ ꯌꯥꯎꯒꯤꯕꯅꯦ ꯈꯔ꯫
ꯍꯥ?
ꯌꯥꯎꯏ ꯅꯪꯒꯤꯗꯣ ꯍꯣꯏ꯫ ꯖꯟꯗꯔ ꯗꯤ ꯑꯣꯟꯊꯣꯛ ꯑ ꯫
ꯖꯦꯟꯗꯔ ꯑꯣ ꯑꯗꯨ ꯑꯗꯨꯗꯣ! ꯐꯗꯤ ꯐꯖꯒꯤꯝꯅꯦꯕ ꯋꯥꯔꯤꯗꯣ ꯌꯥꯝꯅ꯫ ꯑꯃ ꯄꯥꯕ ꯀꯥꯟꯗ ꯃꯊꯪꯁꯨ ꯑꯃ ꯁꯨꯝ ꯆꯠꯅꯤꯡꯉꯒ ꯆꯠꯅꯤꯡꯉꯒ ꯑꯗꯨꯝ ꯂꯩꯕꯗꯣ ꯫ ꯂꯦꯞꯅꯤꯡꯗꯕ ꯑꯣꯏꯕꯗꯣ ꯑꯗꯨꯃꯥꯏ꯫ ꯑꯣꯏꯕꯅꯦꯕ ꯑꯗꯣ ꯑꯞꯂꯣꯗꯇꯤ ꯇꯧꯔꯛꯈꯤꯗ꯭ꯔꯕ ꯃꯥꯜꯂꯦ ꯑꯩꯅ ꯈꯟꯕꯗꯣ꯫ ꯑꯣꯏꯔꯝꯕꯁꯨ ꯌꯥ ꯈꯔ ꯂꯧ ꯊꯣꯛꯑꯒ ꯑꯗꯨꯝ ꯀꯦ ꯗ꯭ꯔꯃꯥꯒꯌꯦ ꯑꯁ ꯀꯦ ꯀꯦ ꯗ꯭ꯔꯃꯥꯁꯤꯁꯨ ꯌꯦꯡꯗꯕ ꯀꯨꯏꯔꯦ ꯑꯩ ꯍꯟꯗꯛ ꯑꯃ ꯑꯣꯟ ꯒꯣꯋꯤꯡ ꯀꯩꯕ ꯋꯤ ꯑꯣꯜ ꯑꯥꯔ ꯇ꯭ꯔꯥꯏꯌꯤꯡ ꯍꯤꯌꯔ ꯍꯥꯏꯅ ꯑꯃ ꯊꯣꯛꯄꯗꯣ ꯈꯪꯕ꯭ꯔꯥ
ꯑꯗꯨꯗꯤ ꯈꯪꯗꯦ ꯈꯪꯗꯦ
ꯇꯤ ꯑꯃ ꯌꯦꯡꯉꯝꯃꯦ ꯑꯗꯒꯤ ꯑꯩꯗꯣ ꯌꯦꯡꯈꯤꯗ꯭ꯔꯦ ꯑꯗꯒꯤ ꯑꯃꯨꯛ ꯑꯥꯏꯌꯨꯒꯤ ꯊꯣꯛꯄꯗꯣ ꯄꯔꯐꯦꯛ ꯀ꯭ꯔꯥꯎꯟ ꯍꯥꯏꯕ꯭ꯔꯥ ꯑꯗꯨꯗꯤ ꯈꯪꯉꯝꯅꯤ ꯑꯗꯨꯗꯣ ꯑꯩꯁꯨ ꯌꯦꯡꯁꯤꯔꯅ ꯈꯜꯂꯤꯅꯦ ꯂꯣꯏꯔꯒ
ꯀꯝꯄ꯭ꯂꯤꯠ ꯑꯣꯏꯒꯔꯕꯅꯦ
ꯆꯠꯈ꯭ꯔꯕꯣ
ꯑꯣꯏꯒ꯭ꯔꯕꯅꯦ
ꯑꯗꯨ ꯑꯣꯏꯇꯥꯔꯒꯗꯤ ꯌꯦꯡꯉꯒꯦ ꯑꯩꯗꯣ ꯑꯣꯟꯒꯣꯋꯤꯡ ꯌꯦꯡꯕꯁꯦ ꯌꯥꯝ ꯆꯥꯛꯑꯦꯕ ꯈꯪꯕ꯭ꯔꯥ ꯑꯃ ꯂꯣꯏꯍꯟꯅꯤꯡꯕꯅ ꯂꯣꯏ ꯍꯟꯅꯤꯡꯕꯅ ꯍꯥꯟꯕꯒꯤ ꯌꯥꯗꯦ ꯑꯩꯅ ꯑꯣꯟ ꯒꯣꯋꯤꯡꯁꯦ ꯁꯨꯡ ꯌꯦꯡ ꯌꯦꯡꯗꯦꯕꯅ ꯑꯩ ꯇꯟꯕꯒꯤ
ꯑꯩꯕꯨꯗꯤ ꯌꯦꯉꯤ ꯈꯥꯡ ꯈꯥꯡꯗꯅ
ꯁꯨꯉꯝꯉꯝꯗꯕꯤꯅꯤ ꯑꯃ ꯋꯥꯔꯤꯒ ꯑꯣꯏꯔꯁꯨ ꯂꯣꯏꯗ꯭ꯔꯗꯤ ꯀꯔꯤ ꯊꯣꯛꯇꯣꯏꯅꯣ ꯑꯗꯨꯝ ꯈꯜꯂ ꯂꯩꯕꯗꯣ
ꯎꯝ ꯀꯩꯅꯣ ꯇꯧꯋꯦ ꯈꯪꯗꯦ ꯑꯗꯣ ꯍꯧꯖꯤꯛꯀꯥꯟꯗꯤ ꯑꯣꯟꯒꯣꯋꯤꯡ ꯌꯦꯡꯕꯅ ꯍꯦꯅ ꯐꯔꯦ ꯈꯜꯂꯦ ꯑꯃꯨꯛꯇꯪꯅ ꯄꯨꯂꯞ ꯂꯣꯏꯁꯟꯈ꯭ꯔꯗꯤ ꯍꯥꯏꯗꯤ ꯀꯩ ꯍꯥꯏꯅꯤ ꯃꯇꯝꯗꯁꯨ ꯄꯥꯛ ꯐꯖꯅ ꯐꯪꯉꯛꯇꯦꯗꯅ
ꯍꯣꯏ ꯍꯣꯏ ꯑꯗꯨꯕꯨꯗ
ꯑꯗꯨꯒꯤ ꯑ ꯏꯕꯥꯅꯤꯒꯤꯁꯦ ꯀꯌꯥꯔꯛ ꯁꯨꯔꯒꯦ ꯁꯥꯟꯅꯔꯤꯖꯦ ꯍꯧꯖꯤꯛ
ꯑꯍꯨꯝꯂꯛꯒꯨꯝꯕ ꯁꯨꯔꯕ ꯃꯥꯜꯂꯦ ꯑꯩꯅ ꯈꯟꯕ ꯑꯍꯨꯝꯂꯛ ꯍꯣꯏ ꯑꯍꯨꯝꯂꯛꯇꯤ ꯃꯥꯜꯂꯦ ꯅꯪꯒꯤꯗ ꯊꯣꯛ ꯊꯣꯛꯇꯕ꯭ꯔꯕ
ꯑꯩꯒꯤꯁꯦ ꯊꯣꯛꯐꯝꯗꯤ ꯊꯣꯛꯄꯅꯦꯕ ꯑꯗꯣ ꯃꯣꯏꯒꯤ ꯑꯦꯞ ꯁꯤꯅ ꯌꯥꯗꯕꯒꯤ ꯊꯣꯛꯂꯛꯇꯦꯕ ꯈꯪꯕ꯭꯭ꯔꯥ ꯍ
ꯑꯣ ꯑꯩꯩꯅ ꯈꯟꯕꯗ ꯊ꯭ꯔꯤꯔꯛ ꯁꯨꯔꯕ ꯃꯥꯂꯦ ꯁꯤ ꯁꯥꯟꯅ ꯑꯩꯁꯤꯒ
ꯎꯝ ꯎꯝ ꯎꯝ ꯑꯗꯨꯗꯤ ꯑꯣꯏꯗꯣꯏ ꯑꯣꯏꯔꯕꯣ
ꯑꯩ ꯑꯩꯁꯨ ꯁꯤꯌꯣꯔꯗꯤ ꯑꯣꯏꯗꯤꯌꯦ ꯑꯩꯅ ꯃꯥꯜ
ꯃꯔꯤꯔꯛ ꯀꯨꯝꯕ ꯑꯣꯏꯗꯣꯏꯖꯥꯠꯂꯣ